ꯍꯜꯂꯣ ꯍꯜꯂꯣ ꯑꯣ ꯚꯥꯏ ꯅꯨꯡꯉꯥꯏꯔꯤꯕ꯭ꯔꯣ ꯅꯪꯕꯣ?
ꯑꯥ ꯅꯨꯡꯉꯥꯏꯔꯤꯌꯦ ꯅꯨꯡꯉꯥꯏꯔꯤꯌꯦ
ꯎꯝ
ꯎ ꯅꯪ ꯀꯩꯀꯩ ꯍꯣꯠꯅꯔꯤꯒꯦ ꯍꯧꯖꯤꯛꯀꯥꯟꯖꯤꯕꯣ?
ꯑꯩꯁꯦ ꯑꯗꯨꯝ ꯍꯥꯏꯗꯤ ꯅꯍꯥꯟ ꯑꯩꯒꯤ ꯑꯃ ꯊꯕꯛ ꯑꯃ ꯆꯠꯂꯝꯕꯗꯣ ꯀꯩꯅꯣꯒꯤ ꯑꯣꯐꯤꯁꯀꯤ ꯑꯃ ꯇꯧꯔꯝꯕꯗꯣ ꯑꯗꯨꯒꯤ ꯑꯗꯨꯝ ꯍꯧꯖꯤꯛ ꯇꯧꯔꯤ ꯍꯥꯏꯇꯥꯔꯦ ꯚꯥꯏ ꯑꯣ ꯀꯔꯤ ꯃꯊꯦꯜ ꯆꯥꯔꯒꯦ ꯅꯪꯕꯣ?
ꯑꯁ ꯉꯁꯤꯗꯤ ꯏꯔꯣꯟꯕ ꯑꯃ ꯇꯧꯁꯜꯂꯦ ꯌꯣꯡꯆꯥꯛ ꯏꯔꯣꯟꯖꯤꯜꯂꯦ
ꯑꯣ ꯍꯥꯎꯕꯅꯤꯅ ꯃꯇꯝ ꯃꯇꯝꯒꯤ ꯌꯣꯡꯆꯥꯛꯁꯥ ꯑꯗꯨꯝ ꯀꯃꯅ ꯆꯥꯅꯕꯅꯤꯅꯀꯣ
ꯑ ꯃꯥꯅꯦ ꯃꯥꯅꯦ ꯆꯗꯔꯤꯕꯣ ꯇꯥꯎꯗꯤ
ꯆꯥꯔꯦ ꯆꯥꯔꯦ ꯑꯩꯈꯣꯏꯁꯨ ꯀꯩꯅꯣ ꯇꯧꯔꯦ ꯉꯁꯤ ꯅꯨꯃꯤꯗꯥꯡꯅꯤꯅ ꯀꯧꯇꯥꯉꯥ ꯗꯨ ꯈꯥꯃꯦꯟꯁꯤꯟꯒ ꯇꯧꯔꯒ ꯊꯣꯡꯉꯦ꯫ ꯑꯗꯨꯒ ꯃꯣꯔꯣꯛ ꯑꯃ ꯃꯦꯠꯂꯦ ꯑꯗꯨꯃꯥꯏꯅ ꯇꯧꯔ ꯆꯥꯔꯦ
ꯎꯝ ꯍꯥꯎꯕꯅꯤ ꯀꯩꯅꯣ ꯑꯗꯨꯖꯨ
ꯀꯧꯇꯥ ꯉꯥꯖꯤꯖꯨ ꯌꯥꯝ ꯄꯥꯝꯃꯦ ꯑꯩꯗꯤ ꯑꯗꯨꯝ
ꯑ ꯑꯗꯣ ꯏꯇꯥꯎ ꯍꯟꯗꯛꯁꯦ ꯑꯩꯖꯦ ꯏꯇꯥꯎꯗ ꯄꯣꯛꯕ ꯄꯋꯥ ꯑꯃ ꯍꯥꯏꯒꯦ ꯇꯧꯔꯒ ꯑꯗꯨꯝ ꯈꯔꯪ ꯐꯔꯛ ꯇꯥꯗꯅ ꯐꯦꯃꯤꯂꯤꯒꯤ ꯄ꯭ꯔꯣꯕ꯭ꯂꯦꯝ ꯈꯔ ꯂꯩꯗꯅ ꯑꯩꯁꯦ ꯍꯥꯏꯗ꯭ꯔꯦꯕ
ꯍꯣꯏ ꯍꯣꯏ ꯍꯣꯏ ꯀꯩꯁꯨ ꯀꯥꯏꯗꯦ
ꯑꯩꯗꯣ ꯂꯨꯍꯣꯡꯉꯦ ꯑꯗꯨꯒ ꯗꯥ ꯏꯆꯥꯕꯣꯡ ꯌꯥꯎꯔꯦ ꯍꯥꯏꯇꯥꯔꯦꯅꯦꯀꯣ
ꯑꯩꯁꯨ ꯃꯇꯝ ꯈꯔ ꯀꯩꯅꯣꯗ ꯂꯩꯕꯗꯣ ꯈꯪꯗ꯭ꯔꯕ ꯎꯝ ꯍꯣꯏ ꯍꯣꯏ ꯀꯩꯥꯏ
ꯑꯗꯨꯒꯤꯗꯃꯛꯇ ꯏꯇꯥꯎꯅ ꯋꯥꯔꯧꯕꯤꯔꯣꯏ ꯑꯗꯣ ꯍꯧꯖꯤꯛ ꯀꯥꯟꯗꯤ ꯑꯁ ꯅꯨꯡꯉꯥꯏꯕ ꯉꯥꯛꯇꯅꯦ ꯊꯣꯛꯏꯕ ꯏꯃꯨꯡꯗ ꯊꯣꯛꯏꯕ ꯊꯧꯗꯣꯛꯁꯤꯡꯁꯦ ꯍꯥꯏꯗꯤ ꯑꯑ ꯂꯨꯍꯣꯡꯕꯒꯤ ꯅꯨꯡꯉꯥꯏꯕ ꯍꯥꯏꯕ ꯑꯃ ꯑꯗꯒꯤ ꯏꯆꯥ ꯏꯁꯨ ꯌꯥꯎꯔꯛꯄꯒꯤ ꯅꯨꯡꯉꯥꯏꯕ ꯍꯥꯏꯕ ꯑꯃ ꯑꯗꯨꯝꯕ ꯃꯌꯥꯝ ꯂꯩꯈ꯭ꯔꯦꯕꯀꯣ ꯑꯩꯈꯣꯏ
ꯎꯝ ꯍꯣꯏ ꯍꯣꯏ
ꯁꯨꯝ ꯃꯌꯥꯝꯁꯦ ꯑꯁ ꯑꯩ ꯁꯤꯌꯔꯗꯤ ꯌꯥꯝ ꯇꯧꯅꯤꯡꯈꯤꯕꯅꯦ ꯍꯥꯏꯗꯤ ꯏꯇꯥꯎ ꯑꯣꯏꯒꯦꯗ ꯌꯥꯝ ꯍꯥꯏ ꯄꯥꯎꯗꯤ ꯌꯥꯝ ꯍꯥꯏꯅꯤꯡꯈꯤꯕꯅꯦ ꯑꯗꯨ
ꯍꯣꯏ ꯎꯝ ꯍꯣꯏ ꯀꯩꯁꯨ ꯀꯥꯏꯗꯦꯗ ꯏꯇꯥꯎꯒꯤ ꯏꯆꯥꯗꯤ ꯀꯩꯅꯣ ꯅꯨꯄꯥꯔ ꯅꯨꯄꯤꯗ ꯀꯃꯥꯏꯅ ꯇꯧꯕ
ꯑꯦ ꯄꯅꯤꯗ
ꯆꯍꯤ ꯀꯌꯥꯃꯨꯛꯇꯤ ꯍꯥꯏꯈ꯭ꯔꯔꯕ
ꯆꯍꯤ ꯑꯅꯤ ꯐꯥꯔꯛꯀꯗꯧꯔꯦ
ꯑꯣ ꯃꯣꯏꯗꯤ ꯍꯧꯖꯤꯛ ꯀꯩꯅꯣ ꯇꯧꯕꯒꯤ ꯃꯇꯝꯅꯤ ꯈꯤꯇꯪ ꯑꯩꯈꯣꯏꯒꯤ ꯂꯦꯡꯕ ꯈꯣꯠꯄꯒꯤ ꯃꯇꯝꯅꯤꯅꯦꯕꯀꯣ
ꯎꯝ ꯃꯥꯅꯦ ꯃꯥꯅꯦ ꯑꯁ ꯂꯦꯡꯕꯗ ꯁꯦꯟꯅꯕ ꯂꯛꯅꯕ ꯉꯝꯗꯦ ꯆꯥꯅꯤꯗ ꯍꯧꯖꯤꯛꯀꯥꯟꯗ
ꯅꯪ ꯁꯖꯤꯅꯟꯗ꯭ꯔꯅꯤ ꯃꯣꯏꯗꯤ ꯀꯤꯠ ꯁꯣꯏꯕꯗ ꯍꯥꯏꯗꯤ ꯗꯁꯥ ꯇꯥꯗꯣꯏꯅꯤꯅꯀꯣ
ꯎꯝ ꯃꯅꯦ ꯃꯥꯅꯦ
ꯕꯦꯔꯥꯅꯤ ꯈꯤꯇꯪ ꯁꯦꯟꯅꯟꯗꯕꯗ
ꯎꯝ ꯑꯁ ꯈꯪꯗꯦꯗ ꯍꯥꯏꯁꯦ ꯄꯨꯟꯁꯤꯁꯦ ꯁꯨꯃꯥꯏꯅ ꯅꯨꯡꯉꯥꯏꯔꯛꯀꯅꯤꯒ ꯈꯜꯂꯨꯁ
ꯍꯣꯏꯅꯦ ꯍꯣꯏꯅꯦ ꯇꯥꯏ ꯍꯥꯏꯕ ꯉꯝꯕ ꯅꯠꯇꯦꯅꯦ ꯄꯨꯟꯁꯤ ꯍꯥꯏꯁꯤꯗꯤ
ꯑꯥ
ꯏꯇꯥꯎꯍꯣꯏꯒꯤ ꯏꯃꯥ ꯀꯩꯅꯣꯈꯩꯗꯤ ꯏꯃꯥ ꯏꯄꯥꯗꯤ ꯑꯗꯨꯝ ꯍꯥꯏꯗꯤ ꯀꯩꯅꯣ ꯇꯧꯕ꯭ꯔꯥ ꯑꯅꯥ ꯑꯌꯦꯛ ꯌꯥꯎꯗꯕ ꯅꯠꯇ꯭ꯔꯣ ꯏꯃꯥ ꯕꯕꯥꯍꯣꯏꯗꯤ
ꯇꯕ꯭ꯣꯔ ꯇꯥꯕ꯭ꯣꯔ ꯏꯇꯥꯎ
ꯑꯥ ꯇꯥꯏ ꯇꯥꯏ ꯇꯥꯏ ꯇꯥꯏ
ꯑꯣ ꯂꯥꯏꯟꯖꯦ ꯈꯤꯇꯪ ꯅꯨꯡꯉꯥꯏ ꯇꯧꯕ ꯃꯥꯟꯕ ꯑꯗꯨꯒꯤꯅꯤꯗ ꯍꯥ ꯑꯍꯝ
ꯇꯥꯎ ꯑꯩ ꯃꯥꯃꯥ ꯕꯥꯕꯥꯗꯨ ꯈꯤ ꯇꯪ ꯍꯥꯏꯗꯤ ꯍꯥꯏꯗꯤ ꯃꯁꯥ ꯅꯨꯡꯉꯥꯏꯇꯕ ꯈꯣꯠꯄ ꯍꯥꯏꯗꯤ ꯑꯅꯥ ꯑꯌꯦꯛ ꯌꯥꯎꯗꯕ ꯅꯠꯇ꯭ꯔꯕ
ꯀꯩꯝ ꯑꯗꯨꯝꯕꯒꯤ ꯄ꯭ꯔꯣꯕ꯭ꯂꯦꯝ ꯀꯩꯝ ꯂꯩꯇꯦ ꯍꯥꯏꯇꯥꯔꯦ ꯍꯧꯖꯤꯛ ꯐꯥꯎꯒꯤ ꯑꯣꯏꯅꯗꯤ ꯍꯥꯏꯗꯤ ꯅꯨꯡꯉꯥꯏ ꯌꯥꯏꯐꯅ ꯂꯣꯏꯅ ꯂꯩ ꯑꯕ
ꯍꯣꯏ ꯍꯣꯏ ꯀꯩꯁꯨ ꯀ ꯌꯥꯝ ꯐꯔꯃꯤ ꯑꯗꯨ ꯑꯅꯥ ꯑꯌꯦꯛ ꯌꯥꯎꯗ꯭ꯔꯤꯗꯣ ꯑꯩꯈꯣꯏꯁꯨ ꯏꯇꯥꯎꯗ ꯑꯩꯅꯗꯤ ꯍꯥꯏꯗꯤ ꯍꯥꯏꯅꯤꯡ ꯕ ꯅꯍꯥꯟ ꯅꯥꯕ ꯈꯣꯠꯄ ꯍꯥꯏꯁꯤ ꯍꯥꯏꯗꯤ ꯍꯥꯏꯅꯤꯡꯗꯕ ꯈꯔ ꯅꯍꯥꯟ ꯃꯇꯝ ꯈꯔ ꯍꯥꯏꯇꯥꯔꯦꯅꯦ ꯍꯞꯇꯥ ꯑꯃ ꯑꯅꯤꯒꯤ ꯆꯥꯡ ꯍꯥꯏꯇꯥꯔꯦ ꯑꯈꯣꯏꯒꯤ ꯑꯈꯣꯏ ꯃꯥꯗꯣ ꯃꯇꯝ ꯈꯔ ꯑꯩꯈꯣꯏꯒꯤ ꯂꯥꯏꯒꯤ ꯅꯨꯡꯁꯤꯠ ꯍꯥꯏꯗꯣꯏꯔꯥ ꯀꯩꯅꯣ ꯈꯔ ꯇꯧꯔꯒ ꯃꯁꯥꯗꯨ ꯇꯧꯔꯝꯃꯦꯕ ꯍꯥꯏꯇꯥꯔꯦ ꯃꯇꯝ ꯈꯔ ꯑꯗ ꯑꯩꯈꯣꯏꯅ ꯑꯩꯅ ꯑꯩꯈꯣꯏꯒꯤ ꯀꯩꯅꯣ ꯇꯧꯔꯒ ꯃꯥꯏꯕ ꯌꯦꯡꯉꯒ ꯇꯧꯔꯒ ꯐꯖꯅ ꯌꯦꯡꯉꯒ ꯍꯧꯖꯤꯛꯄꯨꯗꯤ ꯐꯔꯦ ꯐꯖꯅ ꯂꯩꯔꯦ ꯏꯇꯥꯎꯗꯁꯨ ꯑꯩꯅ ꯍꯥꯏꯗ ꯇꯕ ꯑꯗꯨꯒꯤ
ꯎꯝ ꯍꯧꯖꯤꯛꯀꯥꯟꯖꯦ ꯂꯥꯏ ꯇꯤꯟꯖꯤꯖꯨ ꯏꯇꯥꯎ ꯊꯥꯖꯗꯕ ꯌꯥꯗꯦ
ꯃꯥꯅꯦ ꯃꯥꯅꯦ ꯂꯥꯏꯇꯤꯟꯖꯤꯖꯨ ꯍꯧꯖꯤꯛ ꯊꯖꯗ ꯌꯥꯗꯦ ꯇꯝꯃꯤꯅꯣꯕ
ꯎꯝ ꯍꯥꯏꯗꯤ ꯑ ꯑꯩꯈꯣꯏꯗ ꯑꯩꯈꯣꯏ ꯈꯛꯀꯤ ꯋꯥ ꯅꯠꯇꯦ ꯃꯤꯉꯣꯟꯗꯁꯨ ꯊꯣꯛꯑꯣꯏ ꯍꯥꯏꯅꯤꯡꯉꯥꯏ ꯂꯩ
ꯃꯥꯅꯦ ꯃꯥꯅꯦ ꯑꯗꯨꯝ ꯍꯧꯖꯤꯛꯗꯤ ꯑꯗꯨꯝ ꯂꯥꯏꯇꯤꯟꯁꯤꯗꯤ ꯑꯗꯨꯝ ꯍꯥꯏꯗꯤ ꯀꯩꯅꯣ ꯀꯩꯅꯣ ꯇꯧꯗ꯭ꯔꯗꯤ ꯃꯣꯏꯗꯤ ꯐꯖꯅ ꯈꯨꯔꯨꯝ ꯊꯣꯛꯈꯤꯗ꯭ꯔꯗꯤꯀꯣ ꯑꯗꯨꯝ ꯐꯠꯇꯅ ꯎꯝ ꯂꯩ ꯑꯗꯨꯏꯅꯦꯕ
ꯊꯪꯅꯕ ꯑꯝꯗꯁꯨ ꯇꯧꯋꯦ ꯃꯣꯏ ꯑꯁ ꯀꯥꯏꯗꯒꯤ ꯂꯥꯛꯅ ꯐꯥꯅ ꯉꯝꯗꯗꯅ ꯑꯍꯤꯡꯗꯅꯤꯀꯣ ꯇꯧꯔꯤꯁꯤꯖꯨ ꯅꯨꯡꯗꯥꯡꯗꯨꯗ ꯂꯝ ꯐꯨꯗ ꯆꯠꯂꯒ ꯃꯤ ꯃꯥꯏꯕꯗꯨ ꯀꯧ ꯄꯨꯔꯒ ꯇꯧꯔꯤꯅꯤ ꯀꯩꯅꯣ ꯇꯧꯗ ꯌꯥꯗꯕꯅꯤꯅ
ꯎꯝ
ꯎꯝ ꯑꯗꯨꯝꯕꯒꯤ ꯑꯁ ꯈꯪꯗꯗ ꯍꯧꯖꯤꯛꯀꯥꯟꯁꯦ ꯌꯥꯝ ꯂꯨꯔꯦ ꯍꯥꯏꯗꯅ
ꯋꯥꯟ ꯋꯥꯟ
ꯑꯐꯕꯁꯨ ꯂꯩ ꯐꯠꯇꯕꯁꯨ ꯂꯩ ꯍꯥꯏꯗꯤ ꯃꯤꯅ ꯁꯦꯝꯖꯤꯜꯂꯛꯄꯁꯨ ꯍꯦꯛ ꯌꯥꯎꯋꯦꯗꯣ
ꯍꯣꯏ ꯍꯣꯏ
ꯎ ꯑꯗꯨꯅ ꯁꯨꯝꯕꯁꯦ ꯌꯦꯡꯊꯣꯛꯄꯁꯨ ꯑꯗꯨꯝ ꯐꯩꯗꯣ
ꯃꯥꯅ ꯌꯦꯡꯊꯣꯛꯀꯗꯧꯕꯅꯦ ꯑꯗꯨ ꯑꯩꯁꯨ ꯑꯅꯥ ꯂꯥꯏꯌꯦꯡꯁꯤꯗ ꯌꯦꯡꯕꯨꯗꯤ ꯌꯦꯡꯕꯨꯔ ꯑꯗꯨ ꯌꯦꯡꯕꯗꯣ ꯃꯥꯁꯨ ꯀꯩꯅꯣ ꯇꯧꯕꯅꯤ ꯂꯥꯏ ꯇ꯭ꯔꯤꯒꯤꯅꯤꯅ ꯃꯣꯏꯗꯤ ꯑꯩꯈꯣꯏ ꯑꯃꯨꯛ ꯃꯥꯏꯕ ꯈꯔ ꯈꯔ ꯍꯩꯕꯁꯤꯡꯅꯤꯤꯗꯅ ꯃꯣꯏꯅ ꯌꯦꯡꯊꯣꯛꯄꯅ ꯐꯩꯌꯦꯗ ꯈꯤꯇꯪ ꯍꯩꯕ ꯑꯃꯉꯥꯏꯕ ꯊꯤꯔꯒ ꯌꯦꯡꯊ ꯊꯣꯛꯑꯦ ꯑꯗꯨ ꯐꯔꯦ ꯐꯔꯦ ꯍꯧꯖꯤꯛꯄꯖꯤꯛ ꯍꯌꯦꯡ ꯅꯣꯡꯃ ꯀꯩꯅꯣ ꯇꯧꯕꯁꯤ ꯆꯥꯛ ꯑꯃ ꯆꯁꯤꯦ ꯐꯖꯅ
ꯌꯥꯏ ꯌꯥꯏ ꯌꯥꯏ ꯍꯣꯏꯣꯏ ꯃꯃꯥꯍꯣꯏꯁꯨ ꯃꯁꯥ ꯈꯔ ꯐꯔꯛ ꯀꯥꯟꯗꯨꯗ ꯑꯗꯨꯝ ꯃꯃꯥꯍꯣꯏꯒ ꯄꯨꯟꯅ ꯂꯥꯛꯑꯣ
ꯋꯥꯅꯤ ꯇ ꯁꯁ
ꯎꯝ
ꯑꯩꯁꯨ ꯁꯥꯟꯅꯕ ꯈꯣꯠꯅꯕ ꯈꯤꯇꯪ ꯆꯠꯄꯦꯀꯣ ꯖꯤꯝꯒꯤ ꯍꯥꯏꯇꯥꯔꯦꯅꯦ ꯖꯤꯝꯗꯨꯁꯨ ꯑꯩꯈꯣꯏꯒꯤ ꯅꯍꯥꯟ ꯑꯩꯈꯣꯏꯒꯤ ꯈꯤꯇꯪ ꯍꯨꯏꯗꯤ ꯈꯔ ꯁꯦꯝꯖꯤꯜꯂꯦꯕ ꯖꯤꯝꯗꯣ ꯍꯥꯟꯅꯗꯒꯤ ꯑꯩꯈꯣꯏꯒꯤ ꯃꯦꯝꯕꯔ ꯑꯣꯏꯔꯁꯨ ꯑꯩꯈꯣꯏꯒꯤ ꯃꯤꯁꯨ ꯈꯔ ꯌꯥꯝꯈꯠꯂꯦꯕ
ꯑꯥ
ꯍꯥꯟꯅꯗꯒꯤ ꯐꯖꯅ ꯁꯦꯝꯃꯦ ꯑꯗꯨꯅ ꯃꯤꯁꯨ ꯐꯖꯅ ꯂꯥꯛꯑꯦ ꯑꯩꯈꯣꯏꯒꯤ ꯑꯩꯁꯨ ꯑꯗꯨꯝ ꯁꯥꯟꯅꯕ ꯆꯠꯂꯤ ꯑꯗꯨ ꯆꯤꯟꯖꯥꯛꯄꯨꯗꯤ ꯀꯩꯅꯣ ꯇꯧꯕ ꯗꯥꯏꯁꯁꯦ ꯑꯩꯈꯣꯏꯒꯤ ꯑꯩꯈꯣꯏꯒꯤ ꯀꯩꯅꯣꯁꯤ ꯄ꯭ꯔꯣꯇꯤꯟ ꯀꯩꯀꯩ ꯍꯥꯏꯇꯥꯔꯦꯅꯦ ꯆꯥꯅꯕ ꯀꯩꯈꯩ ꯈꯤꯇꯪ ꯑꯦꯖꯁ ꯇꯧꯕ ꯑꯃ ꯆꯥꯕ ꯍꯥꯏꯇꯥꯔꯦ ꯄꯩꯁꯥ ꯑꯃꯗꯤꯗꯤ ꯂꯩꯇ꯭ꯔꯁꯨ ꯑꯗꯨꯝ ꯉꯝꯅꯕ ꯑꯗꯨꯝ ꯇꯧꯔꯦ
ꯍꯣꯏ ꯍꯣꯏ ꯑꯗꯨ ꯅꯠꯇ꯭ꯔꯗꯤ ꯀꯔꯤ ꯍꯣꯏ ꯆꯥꯗ꯭ꯔꯗꯤ ꯌꯥꯗꯕꯅꯤꯅ ꯑꯗꯣ ꯁꯤꯅ ꯁꯤ ꯑꯣꯏ ꯏꯇꯥꯎ ꯏꯇꯥꯎ ꯀꯔꯝ ꯀꯔꯝ ꯍꯥꯏ ꯍꯥꯏꯗꯤ ꯅꯨꯄꯤ ꯑꯉꯥꯡꯒꯤ ꯋꯥꯔꯤꯗꯨ ꯀꯔꯝ ꯀꯔꯝ ꯇꯧꯔꯤꯒꯦ ꯀꯃꯥꯏꯅ ꯇꯧꯔꯤꯒꯦ
ꯑꯩꯁꯨ ꯁꯤꯒꯤ ꯋꯥꯁꯤ ꯏꯇꯎꯗꯕꯨꯗꯤ ꯍꯥꯏꯒꯦꯗꯕꯨꯗꯤ ꯈꯜꯂꯝꯕꯅꯤ ꯑꯩꯁꯨ ꯃꯊꯪ ꯆꯍꯤ ꯍꯥꯏꯇꯥꯔꯦꯅꯦꯀꯣ ꯑꯈꯣꯏꯒꯤ ꯎꯝ ꯃꯣꯏꯅ ꯍꯥꯏꯅꯕ ꯍꯥꯏꯇꯥꯔꯦ ꯃꯃꯥ ꯃꯄꯥ ꯍꯣꯏꯅ ꯃꯊꯪ ꯆꯍꯤ ꯍꯧꯔꯛꯄꯁꯤꯗ ꯃꯥꯔꯁ ꯍꯥꯏꯗꯤ ꯖꯨꯟ ꯖꯨꯂꯥꯏ ꯁꯨꯝꯀꯥꯟꯁꯤꯗ ꯑꯩ ꯇꯧꯅꯕꯥꯏ ꯇꯥꯔꯦ ꯂꯣꯡꯊꯣꯛꯅꯕ ꯍꯥꯏꯔꯤ ꯑꯗꯨ ꯑꯗꯨꯃꯥꯏꯅ ꯂꯦꯞꯅꯔꯦ ꯏꯇꯥꯎ ꯍꯌꯦꯡ ꯅꯣꯡꯃ ꯆꯥꯛ ꯏꯁꯤꯡ ꯐꯖꯅ ꯆꯥꯕ ꯅꯨꯃꯤꯠꯇꯨꯗ ꯐꯖꯅ ꯁꯥꯟꯅꯁꯤ ꯁꯤꯒꯤ ꯋꯥꯔꯤꯁꯦ
ꯌꯥꯏ ꯌꯥꯏ ꯌꯥꯏ ꯃꯣꯏꯁꯨ ꯑꯗꯨꯝ ꯄꯨꯕꯤꯔꯛꯄ ꯌꯥꯏ ꯀꯌꯥꯝ ꯀꯥꯏꯗꯦ ꯍꯥꯏꯗꯤ ꯄꯨꯂꯞ ꯄꯨꯟꯅ ꯁꯛꯈꯪ ꯃꯥꯏꯈꯪꯅꯕ ꯑꯣꯏꯅ ꯍꯥꯏꯇꯥꯔꯦ ꯑ
ꯍꯩ ꯅꯨꯃꯤ ꯏꯇꯥꯎꯗ ꯑꯩ ꯐꯖꯅ ꯎꯠꯂꯒꯦ ꯀꯣ ꯑꯈꯣꯏꯒꯤ ꯀꯩꯅꯣꯗꯨꯁꯨ ꯑꯩꯗꯤ ꯑꯩꯒ ꯍꯥꯏꯗꯤ ꯍꯥꯟꯅꯗꯒꯤ ꯀꯩꯅꯣ ꯇꯧꯕ ꯅꯠꯇꯦꯕ ꯅꯨꯄꯤꯗꯣ ꯃꯣꯏꯅ ꯍꯥꯏ ꯇꯥꯔꯦ ꯁꯤꯜꯂꯝꯕ ꯍꯥꯏ ꯇꯥꯔꯦꯅꯦ ꯏꯇꯥꯎ ꯁꯝꯅ ꯃꯤꯕꯨꯗꯤ ꯐꯕ ꯃꯥꯜꯂꯦ ꯑꯗꯨꯝ ꯍꯥꯏ ꯇꯔꯦ ꯑꯗꯨ ꯁꯤꯅ ꯁꯤ ꯑꯣꯏꯔꯦ ꯎꯝ ꯐꯅꯤ ꯐꯅꯤ ꯃꯤꯕꯨꯗꯤ ꯐꯩꯑꯦꯕ ꯑꯗꯨ
ꯑꯥ
ꯇꯧꯋꯦ ꯑꯗꯣꯝꯗ ꯑꯃ ꯄꯥꯠ ꯑꯃ ꯃꯤ ꯃꯌꯥꯝ ꯂꯥꯛꯄꯗꯣ ꯆꯥꯟꯅꯐꯝ ꯂꯩꯇ꯭ꯔꯥ ꯑꯣ ꯍ ꯑꯅꯧ ꯍꯣꯏꯣꯏ ꯑꯅꯧ ꯑꯇꯩ ꯄꯥꯠꯇꯣ ꯀꯃꯥꯏꯅ ꯇꯧꯔꯤꯒꯦ ꯍꯧꯖꯤꯛꯄꯣ ꯃꯤ ꯑꯗꯨꯝ ꯂꯥꯛꯄ꯭ꯔꯥ
ꯑꯁ ꯃꯤ ꯂꯥꯛꯑꯦ ꯐꯖꯅ ꯆꯤꯜꯂꯦ ꯃꯣꯏꯒꯤꯗꯣ ꯍꯥꯏꯗꯤ ꯑꯁ ꯐꯖꯅ ꯁꯦꯝꯃꯦ ꯑꯩꯁꯨ ꯅꯍꯥꯟ ꯅꯣꯡꯃ ꯆꯪꯉꯨꯏꯅꯦ ꯍꯥꯏꯗꯤ ꯌꯥꯝ ꯐꯖꯕ ꯁꯦꯝꯃꯤꯕ ꯈꯨꯠꯁꯦꯝ ꯑꯗꯒꯤ ꯍꯥꯏꯗꯤ ꯊꯥꯔꯤꯕ ꯂꯩꯅꯣ ꯑꯈꯣꯏ ꯀꯩꯅꯣꯒꯤ ꯉꯥꯛꯇ ꯑꯣꯏꯕ ꯍꯥꯏ ꯇꯥꯔꯦꯅꯦ
ꯎꯝ ꯃꯥꯅꯤ ꯃꯥꯅꯦ
ꯐꯖꯕ ꯈꯨꯠꯁꯦꯝꯒꯤ ꯑꯣꯏꯕ ꯄꯣꯠ ꯉꯥꯛꯇ ꯑꯣꯏꯕ ꯗꯅꯦꯅꯦ
ꯃꯤꯅ ꯁꯨꯝ ꯍꯥꯏꯅꯕ ꯇꯥꯏꯌꯦ ꯐꯖꯩꯌꯦꯗ
ꯎ ꯐꯖꯅ ꯐꯖꯩ ꯀꯩꯅꯣ ꯅꯣꯗꯤ ꯑꯗꯨꯝ ꯍꯥꯏꯗꯤ ꯑꯈꯣꯏ ꯏꯃꯨꯡ ꯃꯅꯨꯡ ꯄꯨꯔꯒ ꯀꯣꯏꯕ ꯆꯠꯂꯁꯨ ꯌꯥꯕ ꯑꯗꯒꯤ ꯄꯥꯈꯪ ꯂꯩꯁꯥꯕꯤ ꯍꯦꯛ ꯆꯠꯂꯁꯨ ꯌꯥꯕ ꯃꯐꯝ ꯌꯥꯎꯣ ꯐ ꯑꯣꯏ ꯌꯥ
ꯎꯝ ꯍꯩꯔꯥꯒꯥꯡ ꯐꯖꯅ ꯊꯥꯜꯔꯒ ꯐꯖꯅ ꯁꯦꯝꯈ꯭ꯔꯦ ꯍꯥꯏꯕ ꯄꯥꯎ ꯑꯃ ꯇꯥꯏꯌꯦꯕ ꯌꯦꯡꯕ ꯅꯨꯡꯉꯥꯏꯅꯕ ꯍꯥꯏꯦ ꯍꯥꯏꯇꯥꯔꯦ ꯃꯌꯥꯝꯒꯤ ꯑꯗꯨꯒ ꯑꯩꯈꯣꯏꯒꯤ ꯎꯝ ꯍꯣꯏ ꯉꯥꯒꯁꯦ ꯐꯖꯅꯀꯣ ꯊꯥꯗꯩ ꯍꯥꯏꯕ ꯑꯃ ꯇꯥꯏꯌꯦꯕꯀꯣ
ꯇ ꯑꯥ ꯇꯥꯏ ꯇ ꯍꯥꯏꯗꯤ ꯑꯗꯒꯤ ꯃꯤꯁꯦ ꯀꯣꯏꯕ ꯂꯥꯛꯑꯒꯁꯨ ꯍꯩꯔꯛꯑ ꯊꯥꯔꯕꯅꯤꯅ ꯍꯦꯛ ꯍꯟꯒꯦ꯭ꯔꯅꯇ ꯈꯤꯇꯪ ꯍꯦꯛ ꯂꯩꯅꯤꯡꯕꯒꯨꯝꯕ
ꯍꯣꯏ ꯍꯣꯏ ꯍꯣꯏ ꯑꯗꯨ ꯑꯗꯨ ꯆꯃꯤ
ꯍꯩ ꯔꯥ ꯆꯥꯕ ꯍꯩꯗꯣꯛ ꯑꯐꯕꯅꯤꯗꯣ
ꯃꯟ ꯃꯟ
ꯑꯗꯨꯅ ꯃꯣꯏꯅ ꯆꯥꯅꯤꯡꯉꯁꯨ ꯍꯥꯏꯗꯤ ꯑꯗꯨꯝ ꯁꯣꯝꯗꯒꯤ ꯐ꯭ꯔꯦꯁ ꯑꯣꯏꯅ ꯍꯥꯏꯇꯥꯔꯦꯅꯦ ꯍꯥꯏꯗꯤ ꯌꯥꯝ ꯑ ꯑꯩꯈꯣꯏꯒꯤ ꯑꯁꯦꯡꯕ ꯄꯣꯠ ꯍꯥꯏꯇꯥꯔꯦ ꯍꯥꯏꯇꯥꯔꯦꯅꯦ ꯍꯤꯗꯥꯛ ꯅꯨꯡꯂ ꯑꯗꯒꯤ ꯀꯩꯝ ꯀꯥꯞꯇꯕꯤꯗ ꯑꯗꯨꯝꯕ ꯇꯧꯧꯕꯅꯀꯣ
ꯃꯥꯅꯤ ꯃꯥꯅꯤ ꯐ꯭ꯔꯦꯁ ꯑꯣꯏꯕꯅ ꯐꯔꯦꯅꯦ ꯑꯩꯈꯣꯏꯒꯤ ꯑꯩꯈꯣꯏ ꯏꯁꯥꯗꯁꯨ ꯀꯥꯟꯅꯕꯅꯤꯅꯀꯣ
ꯎꯝ ꯑꯗꯨ ꯍꯥꯏꯔꯗꯤ ꯃꯣꯏ ꯍꯟꯗꯛ ꯁꯦꯝꯒꯠꯂꯛꯏꯁꯦ ꯌꯥꯝ ꯐꯩ ꯍꯥꯏꯅ ꯈꯜꯂꯦ ꯑꯩ ꯋꯥ ꯊ ꯁꯨꯃꯥꯏꯅ ꯁꯨꯝ ꯁꯦꯝꯒꯠꯄ ꯌꯥꯕ ꯍꯥꯏꯗꯤ ꯂꯝꯗꯝꯁꯤꯗ ꯍꯥꯏꯇꯥꯔꯦꯅꯦ ꯁꯨꯝꯕ ꯀꯥꯟꯅꯒꯗꯧꯕ ꯃꯌꯥꯝꯁꯤꯅ ꯃꯥꯏ ꯑꯣꯏꯔꯒ ꯃꯥꯡ ꯊꯥꯛꯑꯒ ꯇꯧꯔꯛꯑꯒꯗꯤ ꯑꯁ
ꯎꯝ ꯈꯤꯇꯪ ꯆꯥꯎꯈꯠꯀꯅꯤ ꯑꯩꯈꯣꯏꯒꯤ ꯂꯩꯕꯥꯛꯁꯤꯀꯣ ꯈꯤꯇꯪ ꯆꯥꯎꯈꯠꯀꯅꯤ ꯍꯥꯏꯅ ꯈꯜꯂꯤ ꯑꯗꯨꯒ ꯃꯣꯏꯒꯤ ꯑꯗꯨꯝ ꯑꯗꯨꯗꯒꯤ ꯑꯩꯈꯣꯏ ꯉꯥ ꯐꯥꯔꯒ ꯀꯩ ꯇꯧꯔꯒ ꯑꯗꯨꯝ ꯏꯃꯨꯡ ꯄꯨꯕ ꯌꯥꯎꯕ ꯑꯗꯨꯝ ꯃꯌꯥꯝ ꯌꯥꯎꯔꯤꯕꯅꯤꯀꯣ ꯑꯗꯒꯤ ꯌꯣꯟꯕ ꯂꯩꯕ ꯂꯥꯛꯄ ꯅꯨꯄꯥ ꯃꯌꯥꯝ ꯑꯃ ꯇꯧꯕꯅꯤꯅ ꯀꯥꯟꯅꯩꯌꯦꯕ ꯌꯥꯝꯅ
ꯀꯅꯦ
ꯑꯩꯈꯣꯏꯁꯨ ꯍꯌꯦꯡ ꯅꯣꯡꯃꯥꯏ ꯏꯇꯥꯎ ꯑꯩꯈꯣꯏ ꯃꯦꯝ ꯆꯠꯂꯒ ꯌꯦꯡꯕ ꯑꯣꯏꯅꯀꯣ ꯀꯣꯏꯕ ꯑꯣꯏꯅ ꯍꯥꯏꯇꯥꯔꯦ ꯍꯥꯥꯁꯨꯨ ꯈꯔ ꯀ ꯇꯧ ꯁꯤ ꯂꯩꯔꯨꯁꯦ
ꯂꯩꯏ ꯌꯥꯏꯦ ꯑꯗꯨ ꯇ꯭ꯔꯁꯨ ꯍꯥꯏꯗꯤ ꯑꯗꯨꯝ ꯄꯨꯊꯣꯛꯂꯣꯑꯣ ꯏꯃꯥ ꯍꯣꯏꯖꯨ ꯑꯗꯒꯤ ꯏꯃꯨꯡ ꯃꯅꯨꯡ ꯍꯥꯏꯗꯤ ꯃꯌꯥꯝ ꯂꯣꯏꯅ ꯄꯨꯟꯅ ꯆꯠꯂ ꯏꯟꯅ ꯑꯣꯏ ꯌꯥꯏꯗꯅ
ꯄꯨꯂꯅ ꯑꯗꯨꯩ ꯅꯨꯃꯤꯠꯇꯨꯗꯗꯤ ꯐꯖꯅ ꯃꯣꯏꯁꯨ ꯃꯁꯥ ꯀꯩꯀꯩ ꯐꯗꯤ ꯄꯨꯜꯂꯅꯤꯅꯀꯣ ꯐꯖꯅ ꯄꯨꯜꯂꯒ ꯑꯗꯨꯒ ꯉꯥ ꯂꯩꯔ ꯐꯖꯅ ꯆꯥꯔꯁꯤ ꯍꯥꯏꯇꯥꯔꯦ ꯅꯣꯡꯃ
ꯌꯥꯏ ꯌꯥꯏ ꯑꯗꯣ ꯏꯇꯥꯎ ꯋꯥꯔꯤꯁꯨ ꯅꯨꯡꯉꯥꯏꯔꯤ ꯑꯩꯁꯦ ꯊꯕꯛ ꯑꯃ ꯆꯠꯊ
ꯍꯣꯏ ꯍꯣꯏ ꯏꯇꯥꯎ ꯍꯣꯏ ꯌꯥꯏ ꯌꯥꯏ ꯍꯌꯦꯡ ꯅꯣꯡꯃ ꯐꯖꯅ ꯑꯃꯨꯛ ꯁꯥꯟꯅꯔꯁꯤ ꯇ ꯍꯣꯏ ꯍꯣꯏ ꯎꯝ ꯊꯝꯃꯦ ꯊꯝꯃꯦ ꯎꯝ